ꯑꯣ
ꯅꯨꯡꯉꯥꯏꯔꯤꯕ꯭ꯔꯣ
ꯅꯨꯉꯥꯏꯔꯤꯌꯦ
ꯀꯩꯗꯧꯔꯤꯒꯦ
ꯀꯩꯁꯤ ꯇꯧꯗꯦ ꯐꯣꯟ ꯌꯦꯡꯂꯝꯕꯅꯦ
ꯆꯥꯛ ꯆꯥꯔꯕꯣ
ꯆꯥꯔꯦ
ꯀꯔꯤ ꯃꯊꯦꯜ ꯆꯥꯒꯦ ꯉꯁꯤꯗꯤ
ꯉꯁꯤꯗꯤ ꯗꯥꯜ ꯆꯥꯏꯌꯦ
ꯀꯅꯥ ꯀꯅꯥ ꯂꯩꯒꯦ
ꯑꯩꯒ ꯏꯆꯦ ꯂꯩꯌꯦ
ꯀꯔꯤ ꯊꯕꯛ ꯇꯧꯕꯅꯣ ꯅꯪꯗꯤ
ꯑꯩ ꯊꯕꯛ ꯇꯧꯗꯦ ꯀꯣꯂꯦꯖ ꯀꯥꯔꯤ
ꯀꯥꯏꯗ ꯀꯣꯂꯦꯁ ꯀꯥꯕꯅꯣ
ꯑꯩꯔꯣ
ꯑꯥ
ꯄꯟꯖꯥꯕꯇ
ꯄꯟꯖꯥꯕ ꯇꯥ ꯑꯁ ꯑꯗꯨꯗꯤ ꯌꯥꯝ ꯐꯔꯦ ꯌꯥꯝ ꯌꯥꯝ ꯌꯥꯝ ꯐꯖꯩꯅꯦ
ꯂꯥꯏꯔꯤꯛ ꯐꯖꯅ ꯇꯝꯃꯜꯂꯦꯅ ꯅꯪꯁꯦ
ꯅꯪꯗꯤ ꯀꯩ ꯇꯧꯕꯅꯣ
ꯑꯩꯗꯤ ꯑꯩꯗꯤ ꯑꯩꯗꯤ ꯑꯩꯗꯤ ꯀꯔꯤ ꯍꯥꯏꯁꯦꯔꯥ ꯖꯨꯒꯂꯤ ꯈꯪꯕꯔꯥ ꯖꯨꯒꯂꯤ
ꯖꯨꯨꯋꯥꯂꯤ
ꯎꯝ
ꯀꯔꯤ ꯖꯨꯋꯥꯂꯤ ꯈꯪꯗꯦꯅꯦ
ꯁꯤꯃꯦꯟꯒꯨꯝꯕ ꯊꯕꯛ ꯇꯧꯕ ꯃꯤꯕꯨ ꯍꯪꯔꯣ
ꯑꯣꯍꯣ ꯎꯝ
ꯈꯪꯕ꯭ꯔꯣ
ꯑꯥꯎ
ꯑꯗꯨꯒꯨꯝꯕ ꯃꯤꯅꯦ ꯖꯨꯋꯥꯂꯤ ꯍꯥꯏꯕ꯭ꯔꯣ ꯖꯨꯒꯥꯂꯤ ꯍꯥꯏꯕꯅꯦ ꯖꯨꯒꯥꯂꯤ ꯍꯥꯏꯕꯅꯤ ꯅꯪꯗꯤ ꯈꯪꯗꯕ ꯃꯥꯜꯂꯦ ꯅꯣꯏꯗꯤ ꯈꯪꯗꯣꯏ ꯃꯥꯟꯗꯦ ꯊꯕꯛ ꯁꯨꯗꯔꯕꯅꯤꯅꯥ ꯀꯣ
ꯊꯥꯖꯗꯦꯗ
ꯀꯔꯤ ꯀꯤ
ꯍꯧꯖꯤ ꯄꯥꯈꯪ ꯑꯣꯏꯔꯒ ꯑꯗꯨꯒꯨꯝꯕ ꯊꯕꯛ ꯇꯧꯕꯗꯣ ꯊꯥꯖꯗꯕ
ꯄꯥꯈꯪꯃꯛ ꯅꯠꯇꯦ ꯈꯔ ꯁꯤꯅꯦꯔ ꯑꯣꯏꯔꯦ
ꯑꯣ
ꯑꯗꯨꯒꯤꯅꯤꯗ
ꯀꯔꯤ ꯇꯧꯕ꯭ꯔꯣ
ꯍꯧꯖꯤꯛꯔꯣ
ꯑꯥꯎ
ꯂꯐꯣꯏ ꯆꯔꯒꯥ ꯂꯩꯌꯦ ꯆꯥꯅꯤꯡꯕꯔꯥ ꯅꯪ
ꯆꯥꯅꯤꯡꯗꯦꯗ ꯂꯐꯣꯏ ꯄꯥꯝꯗꯦꯗ
ꯑꯩꯈꯣꯏꯒꯤꯗꯤ ꯚꯤꯇꯥꯃꯤꯟꯅꯤ ꯌꯥꯝ ꯍꯥꯎꯕꯅꯦ
ꯍ
ꯈꯡꯕꯔꯥ ꯚꯤꯇꯥꯃꯤꯟ ꯑꯃ ꯌꯥꯝ ꯍꯥꯎꯕ ꯑꯃ ꯁꯦꯟꯇꯔ ꯐ꯭ꯔꯦꯁꯒꯤ ꯃꯅꯝ ꯊꯣꯛꯄ ꯑꯃ ꯂꯩꯕꯗꯣ ꯈꯔ ꯁꯥꯡꯒ꯭ꯔꯥ ꯈꯔ ꯁꯥꯡꯕ ꯑꯃ
ꯑꯥ
ꯈꯪꯕꯔꯣ
ꯑꯧ ꯈꯪꯉꯦ
ꯑꯗꯣ ꯍꯥꯏꯅꯗ꯭ꯔꯣ
ꯚꯤꯇꯥꯃꯤꯟ ꯃꯅꯝ ꯅꯝꯕꯕꯨ ꯀꯔꯤ ꯍꯩꯅꯕ꯭ꯔꯅꯤ
ꯍꯧ ꯍꯧ ꯍꯧꯕꯅꯦ ꯑꯗꯨꯒ ꯍꯨꯝꯁꯨ ꯌꯥꯝ ꯍꯨꯝꯕꯅꯦ
ꯎꯝ
ꯁꯤꯗꯤ ꯄꯨꯔꯥ ꯚꯤꯇꯥꯃꯤꯟꯅꯦꯕꯀꯣ
ꯅꯣꯏ ꯕꯅꯣꯅꯥ ꯉꯥ ꯑꯁꯤ ꯂꯥꯐꯣꯏꯗꯣ ꯍꯩꯅꯗꯔꯣ
ꯍꯩꯅꯌꯦ
ꯑꯗꯨꯗꯁꯨ ꯂꯩꯕ ꯅꯣꯏꯔꯣꯝꯗꯁꯨ ꯂꯩꯕ꯭ꯔꯣ
ꯎꯝ ꯑꯩꯈꯣꯏꯔꯣꯝ ꯑꯩꯈꯣꯏꯔꯣꯝꯒꯤꯒ ꯅꯣꯏꯒꯤꯒꯗꯤ ꯃꯍꯥꯎ ꯃꯥꯟꯅꯔꯣꯏꯗ ꯑꯗꯨꯒꯤꯅ ꯍꯥꯎꯕ ꯍꯦꯜꯂꯝꯅꯤ
ꯁꯤꯗ ꯁꯤꯗꯅ ꯍꯥꯎꯕꯔꯣ ꯅꯣꯏ ꯔꯨꯝꯗꯅ ꯍꯧꯕꯔꯣ
ꯑꯗꯨꯗꯅ ꯍꯥꯎꯔꯝꯅꯤꯌꯦ
ꯑꯣ ꯁꯦꯃꯤꯁꯇꯔ ꯀꯌꯥꯅꯣ ꯅꯪ
ꯑꯩ ꯁꯤꯃꯤꯁꯇꯔ ꯐꯤꯞ ꯁꯤꯃꯤꯁꯇꯔ
ꯑꯗꯨꯗꯤ ꯂꯣꯏꯔꯦ ꯇꯣꯏꯔꯦꯅꯦ
ꯑꯥꯎ
ꯐꯤꯜꯗꯤ ꯅꯪꯒꯤ ꯐꯦ
ꯑꯁ ꯍꯥꯏꯗꯧ ꯏꯀꯥꯏꯌꯦꯗ
ꯀꯔꯤꯅꯣꯅꯦ ꯅꯪꯅ ꯂꯥꯏꯔꯤꯛ ꯇꯥꯝꯃꯔꯒ ꯏꯀꯥꯏ ꯍꯥꯏꯅ ꯒꯥꯂꯤ ꯇꯥꯃꯣ ꯏꯀꯥꯏꯔꯒ
ꯑꯩꯁꯦ ꯀꯩꯅꯣ ꯇꯝꯕ ꯑꯥ ꯇꯦꯛꯅꯤꯁꯤꯌꯥꯟ ꯇꯝꯕꯀꯣ
ꯑꯁ ꯑꯗꯨꯗꯤ ꯄꯨꯔꯥ ꯄ꯭ꯔꯣꯐꯦꯁꯅꯦꯜ ꯍꯥꯏꯅꯤꯅꯦ ꯅꯪꯁꯦ
ꯑꯗꯨ ꯍꯥꯏꯔꯛꯑꯣꯅꯦ ꯂꯥꯏꯟ ꯑꯗꯨꯒꯤ ꯂꯥꯏꯟꯗꯣ ꯅꯪꯒꯤ ꯂꯥꯏꯟꯗꯣ
ꯍꯥꯥ
ꯈꯪꯍꯟꯕ ꯌꯥꯗꯔꯣ ꯑꯩꯈꯣꯏꯕꯨꯗꯤ ꯑꯩꯈꯣꯏꯁꯨ ꯋꯥꯔꯤꯗꯣ
ꯌꯥꯕꯨꯗꯤ ꯌꯥꯕ ꯇꯝꯕꯗꯣ ꯑꯣꯏꯒꯗ꯭ꯔꯣ ꯑꯣꯏꯔꯣꯏꯗ꯭ꯔꯅ ꯈꯟꯕ
ꯍꯥꯏ ꯍꯥꯏ ꯍꯥꯏ ꯍꯥꯏꯔꯣꯑꯣꯅꯦ ꯌꯥꯝ ꯈꯪꯅꯤꯡꯉꯦꯅꯦ
ꯀꯥꯔꯗꯤꯛ ꯀꯤꯌꯔꯒꯤꯗ ꯇꯝꯃꯤ
ꯀꯔꯤꯍꯥꯏꯕ
ꯀꯥꯔꯗꯤꯛ ꯀꯤꯌꯔꯒꯤ
ꯀꯥꯔꯇꯤꯛ ꯀꯤꯌꯔ ꯀꯔꯤꯅꯣ ꯑꯗꯨꯅ ꯀꯔꯤꯅꯣ ꯈꯣꯏꯗꯤ ꯈꯪꯗꯦ
ꯑ ꯀꯥꯔꯗꯤꯛ ꯀꯦꯌꯔ ꯇꯦꯛꯅꯣꯂꯣꯖꯤ ꯍꯥꯠꯀꯤ ꯀꯣ
ꯍꯥꯔꯒꯤ
ꯑꯥꯎ
ꯍꯥꯔ ꯍꯥꯏꯕꯗꯤ ꯃꯤꯒꯤꯔꯣ
ꯑꯣ
ꯍꯣꯏ ꯃꯤꯒꯤ ꯍꯥꯠ ꯑꯣꯏꯔꯁꯨ ꯑꯇꯣꯞꯄ ꯍꯥꯠ ꯑꯣꯏꯔꯁꯨ ꯌꯥꯔꯦ ꯐꯥꯒꯤ ꯇꯕꯅꯤ ꯃꯤꯒꯤ ꯍꯥꯔ ꯇꯝꯃꯨ
ꯑꯁ ꯑꯗꯨꯗꯤ ꯄꯨ ꯑꯥ ꯃꯦꯗꯤꯀꯦꯜ ꯂꯥꯏꯟꯅꯤꯅꯦ ꯅꯪꯁꯦ
ꯎꯝ
ꯅꯤꯠ ꯊꯥꯕ꯭ꯔꯣ ꯅꯤꯠ ꯅꯦꯠ ꯑꯦꯛꯖꯥꯝ ꯊꯥꯕ꯭ꯔꯣ ꯌꯨꯖꯤ ꯅꯦꯇꯤꯡꯒꯤ
ꯎꯝ ꯑꯗꯨ ꯊꯥꯏ ꯑꯥ ꯊꯥꯗꯕꯤꯀꯣ ꯗꯥꯏꯔꯦꯛ ꯆꯪꯕ
ꯄꯩꯁꯥꯗꯤ ꯌꯥꯝ ꯄꯥꯏ ꯃꯜꯂꯦꯅꯦ ꯑꯗꯨꯗꯤ ꯅꯣꯏꯖꯦ
ꯎꯝ
ꯅꯠꯇꯔꯣ
ꯑꯥꯎ
ꯀꯣꯏꯁꯥꯗꯤ ꯌꯥꯝ ꯄꯥꯏꯗ ꯏꯌꯨꯃꯨꯡ ꯃꯥꯂꯦ ꯄꯣꯏꯁꯦ
ꯐꯥꯏꯗꯦꯗ
ꯑꯣ ꯑꯠꯆꯥ
ꯅꯣꯏ ꯅꯇꯣꯝꯗ ꯂꯩꯕ꯭ꯔꯣ
ꯍꯧꯖꯤꯛꯗꯤꯀꯣ
ꯑꯧ
ꯌꯨꯝꯗ ꯐꯦꯃ꯭ꯂꯤ ꯑꯣꯏꯅ ꯂꯩꯕꯗꯤ ꯂꯩꯔꯤꯅꯦ ꯑꯗꯣ ꯍꯧꯖꯤꯛꯇꯤ ꯅꯪꯕꯨ ꯋꯥꯔꯤ ꯁꯥꯒꯦꯅꯀꯣ ꯑꯥ ꯃꯤ ꯃꯤ ꯂꯩꯇꯕꯗ ꯂꯩꯌꯦ
ꯑꯁ ꯑꯗꯨꯃꯥꯏꯅ ꯇꯧꯔꯗꯤ ꯃꯤꯅ ꯍꯦꯟꯅ ꯆꯤꯡꯅꯈ꯭ꯔꯅꯤꯅꯦ
ꯃꯣꯏ ꯍ ꯑꯗꯨꯃꯥꯏꯟ ꯇꯧꯏ ꯇꯧꯋꯦ ꯅꯨꯄꯤꯒ ꯋꯥꯔꯤ ꯁꯥꯕꯗꯣ ꯈ꯭ꯔ ꯑꯣꯄꯦꯟꯅꯤ ꯋꯥꯔꯤ ꯁꯥꯔꯗꯤ ꯈ꯭ꯔ ꯍꯥꯏꯅꯗꯕꯀꯣ ꯑꯗꯨꯒꯤ ꯈ꯭ꯔ ꯃꯤ ꯂꯩꯇꯕ ꯁꯦꯀ꯭ꯔꯦꯠ ꯃꯐꯝꯗ ꯀꯞ ꯂꯩꯌꯦꯅꯦ ꯑꯥꯏꯗꯦ
ꯏꯌꯣ
ꯇꯥꯕ꯭ꯔꯣ
ꯑꯧ ꯇꯥꯏꯌꯦ
ꯅꯪꯒꯤ ꯕꯩꯒ꯭ꯔꯣꯡꯗꯣ
ꯎꯝ
ꯈ꯭ꯔ ꯅꯣꯏ ꯁ꯭ꯀꯨꯜꯗ ꯁꯟꯒꯨꯝꯕ ꯂꯥꯛꯑꯗꯤ ꯌꯥꯊꯣꯏ ꯃꯥꯟꯗꯦꯀꯣ
ꯎꯝ
ꯈꯪꯕ ꯅꯠꯇ꯭ꯔꯣ
ꯑꯥꯎ
ꯐꯖꯥꯅ ꯈꯪꯉꯝꯅꯤꯗ ꯅꯪꯗꯦ ꯄꯨꯡ ꯀꯌꯥꯗ ꯒꯦꯔꯣ ꯅꯪꯗꯦ
ꯍꯥꯥ
ꯄꯨꯡ ꯀꯌꯥꯗ ꯇꯨꯝꯒꯦꯔ ꯄꯨꯡ ꯀꯌꯥꯗ ꯇꯨꯝꯒꯦꯔ
ꯑꯁ ꯕꯣꯜ ꯉꯥꯏꯔꯤꯗ ꯀꯔꯝꯀꯥꯟꯗ ꯇꯨꯝꯗꯣꯏꯔ ꯈꯪꯗꯦ
ꯅꯪꯁꯨ ꯐꯨꯠꯕꯣꯜ ꯌꯦꯡꯕ ꯍꯥꯏꯕ꯭ꯔꯣꯅꯦ
ꯑꯁ ꯍꯌꯦꯡꯅꯦ ꯑꯩꯁꯨ ꯃꯤꯅꯤꯅꯦ
ꯑꯦ ꯑꯩꯁꯨ ꯑꯩ ꯈꯪꯉꯦ ꯑꯩ ꯈꯪꯉꯦ
ꯍꯝ
ꯑꯗꯨꯒꯤ
ꯑꯣ ꯎꯝ ꯑꯩꯗꯤ ꯑꯗꯨꯝ ꯌꯦꯡꯉꯦꯗ
ꯉꯔꯥꯡꯒꯤꯃꯦꯁ ꯎꯨꯏ ꯌꯦꯡꯕ꯭ꯔꯣ
ꯎꯝ ꯉꯔꯥꯡꯒꯤ ꯃꯦꯠꯆꯇꯣ ꯑꯔꯖꯦꯟꯇꯤꯅꯥ ꯀ ꯀꯦꯄꯣ ꯋꯥꯔꯇꯤ ꯑꯗꯨ ꯉꯥꯛꯇ ꯌꯦꯡꯉꯦ
ꯑꯥ ꯂꯣꯏꯕꯐꯥꯎ ꯌꯦꯡꯕ꯭ꯔꯣ ꯍꯥꯎꯕꯗꯒꯤ
ꯑꯥꯎ ꯑꯥꯎ
ꯅꯨꯡꯉꯥꯏꯕ꯭ꯔꯣ
ꯎꯝ ꯅꯨꯡꯉꯥꯏꯌꯦ ꯉꯔꯥꯡꯒꯤꯗꯤ
ꯅꯪ ꯀꯅꯥꯒꯨꯝꯕ ꯁꯄꯣꯔꯠ
ꯑꯁ ꯑꯩꯗꯤ ꯁꯞꯄꯣꯔꯠ ꯂꯩꯇꯦꯗ ꯑꯗꯨꯝ ꯌꯦꯡꯕꯅꯦ
ꯉꯝꯕ ꯉꯝꯕ ꯃꯤꯅꯥ ꯉꯝꯈꯒꯔꯦ ꯅꯪꯒꯤ
ꯑ ꯉꯝꯗꯕ ꯃꯤꯅ ꯉꯝꯗ꯭ꯔꯦ
ꯅꯪꯒꯤ ꯍꯦꯔꯣꯅ ꯀꯅꯥꯅꯣ ꯑꯗꯨꯗꯤ
ꯎꯝ ꯍꯦꯔꯣ ꯍꯥꯏꯕꯗꯤ
ꯅꯪꯒꯤ ꯍꯦꯔꯣ ꯂꯩꯗ꯭ꯔꯣꯅꯦ
ꯐꯨꯠꯕꯣꯜꯒꯤ ꯍꯦꯔꯣꯔꯣ ꯅꯪꯅ ꯍꯪꯕꯁꯦ
ꯑꯁ ꯅꯨꯄꯤꯒꯤ ꯍꯦꯔꯣ ꯑꯃ ꯂꯩꯕꯗꯣ
ꯑꯩꯗꯤ ꯑꯩꯗꯤ ꯈꯪꯅꯕ ꯂꯩꯇꯦꯗ
ꯅꯪꯒꯤ ꯂꯩꯇꯦꯕ
ꯎꯝ ꯅꯨꯄꯥ ꯀꯣꯏꯕꯁꯦ ꯇꯟꯕꯀꯣ
ꯑꯣ ꯑꯆꯥꯆ ꯅꯪꯕꯨ ꯅꯪꯕꯨ ꯁꯨꯝ ꯅꯨꯡꯁꯤ ꯃꯤꯅ
ꯑꯈꯣꯏꯗꯤ ꯑꯈꯣꯏꯗꯤ ꯁꯛ ꯊꯤꯕꯅꯤꯅ ꯅꯨꯡꯁꯤꯗꯦ ꯃꯤꯅ
ꯑꯗꯨ ꯑꯗꯨꯃꯥꯏꯅ ꯇꯧ ꯃꯥꯜꯂꯦ ꯈꯔ ꯁꯥꯊꯤꯕꯩ ꯃꯥꯜꯂꯦ ꯅꯪꯁꯦ
ꯋꯥꯔꯤ ꯋꯥꯔꯤ ꯋꯥꯔꯤ ꯉꯥꯡꯕꯗꯣ
ꯎꯝ
ꯅꯨꯄꯥꯒꯤ ꯃꯑꯣꯡꯗ ꯋꯥꯔꯤ ꯉꯥꯡꯉꯦꯅꯦ ꯅꯪꯁꯦ
ꯃꯤꯁꯨ ꯑꯩꯅ ꯍꯥꯏꯕꯒꯨꯝꯕꯗꯣ
ꯍꯥꯥ
ꯑꯩꯅ ꯍꯥꯏꯀꯣ ꯃꯤꯁꯨ ꯅꯪꯉꯣꯟꯗ ꯍꯥꯏꯔꯛꯄ ꯂꯩꯕ꯭ꯔꯣ ꯅꯨꯄꯥ ꯅꯨ ꯅꯨꯄꯥꯒꯨꯝꯅ ꯋꯥꯔꯤ ꯁꯥꯏ ꯍꯥꯏꯕꯗꯣ
ꯎꯝ ꯍꯥꯏꯗꯦ ꯅꯪꯅ ꯑꯍꯥꯟꯕ ꯑꯣꯏ
ꯅꯪꯒꯤꯁꯦ ꯀꯔꯤꯍꯁꯤꯔꯥ ꯅꯨꯄꯥꯒꯤ ꯃꯑꯣꯡꯗ ꯐꯖꯅ ꯋꯥꯔꯤ ꯁꯥꯏꯅꯦ
ꯅꯨꯄꯥ ꯅꯨꯄꯥ ꯅꯨꯄꯥ ꯑꯣꯏꯔꯁꯨ ꯈꯔ ꯕꯣꯁꯇꯤꯡ ꯑꯣꯏꯕ ꯈꯔ ꯐꯥꯎꯕ ꯃꯤꯅꯀꯣ
ꯑꯥꯔꯃꯤꯒꯤ ꯂꯥꯏꯟꯗ ꯌꯧꯔꯗꯤ ꯌꯥꯝ ꯌꯥꯝ ꯐꯔꯇꯧ ꯃꯥꯜꯂꯦꯅꯦ ꯅꯪ ꯅꯪꯒꯤ ꯀ꯭ꯂꯥꯏꯇꯔꯗꯣ
ꯑꯁ ꯑꯥꯔꯃꯤꯗꯤ ꯄꯥꯝꯗꯦꯗ
ꯑꯥꯔꯃꯤ ꯇꯧꯔꯣ ꯑꯗꯨꯒ ꯏꯌꯥꯔꯃꯤꯁ ꯆꯠꯂꯒ ꯑꯁꯨꯃꯥꯏꯅ ꯉꯥꯡꯔꯗꯤ ꯑꯥꯏꯁ ꯃꯤꯡꯗꯤ ꯅꯨꯡꯉꯥꯏꯔꯅꯤꯍꯦ ꯑꯥꯔꯃꯤ ꯑꯩꯈꯣꯏꯗꯤ ꯉꯥꯡꯕꯒꯨꯝꯅ ꯉꯥꯡꯉꯩꯑꯕꯀꯣ ꯄꯨꯔꯥ ꯁꯣꯔꯠꯀꯥꯠꯇꯀꯣ
ꯑꯥꯎ
ꯀꯔꯤ ꯍꯥꯏꯁꯤꯔ ꯈꯔ ꯕꯣꯜ ꯑꯣꯏꯅꯀꯣ ꯕ꯭ꯔꯦꯐ ꯑꯣꯏꯒꯤ ꯑꯗꯨꯒꯤ ꯃꯑꯣꯡꯗ ꯉꯥꯡ ꯉꯥꯡ ꯑꯗꯨꯃꯥꯏꯅ ꯑꯗꯨꯒꯤ ꯃꯑꯣꯡꯗꯅꯦꯕ ꯅꯪꯒꯤꯁꯦ
ꯅꯣꯏꯗꯤ ꯋꯦꯗꯔ ꯐꯖꯕ꯭ꯔꯣ
ꯋꯦꯗꯔ
ꯎꯝ ꯅꯨꯡꯉꯥꯏꯕ꯭ꯔꯣꯕ
ꯑꯁ ꯋꯦꯗꯔꯗꯤ ꯁꯤꯗꯒꯤ ꯐꯖꯕ ꯂꯩꯊꯨꯛ ꯇꯦ
ꯑꯣ
ꯌꯥꯝ ꯐꯖꯩ ꯌꯥꯝ ꯏꯪꯉꯦꯕꯀꯣ
ꯑꯣ
ꯍꯥꯏꯗꯤ ꯏꯆꯦ ꯃꯅꯨꯡꯗ ꯂꯩꯌꯦꯕ ꯍꯥꯏꯕꯗꯤ ꯑꯥꯎꯠꯁꯥꯏꯗꯠꯇ ꯂꯩꯇꯦꯕꯀꯣ
ꯑꯣ
ꯅ ꯅꯨꯡꯁꯤꯈ꯭ꯔꯕ ꯅꯪꯅ ꯅꯣꯏ ꯅꯣꯏꯒꯤ ꯏꯄꯥ ꯂꯩꯕ ꯃꯐꯝꯗ ꯂꯩꯑꯦꯕ ꯑꯩꯈꯣꯏꯗꯤ
ꯑꯩꯈꯣꯏꯒꯤ ꯏꯄꯥꯥ ꯂꯩꯐꯝꯗ ꯂꯩꯌꯦ ꯍꯥꯏꯕ
ꯅꯪ ꯑꯩꯒꯤ ꯏꯄꯥ ꯈꯪꯕ꯭ꯔꯣꯅꯦ
ꯑꯌꯥ ꯑꯥꯏꯗꯤ ꯈ ꯈꯪ ꯍꯥꯏꯗꯤ ꯈꯪ ꯑꯩ ꯂꯩꯕ ꯃꯐꯝꯅꯤ ꯍꯥꯏꯕꯗꯤ ꯈꯪꯉꯦ ꯃꯁꯥꯗꯤ ꯈꯪꯇꯦꯕꯀꯣ ꯅꯪꯒꯤ ꯅꯪꯒꯤ ꯈꯣꯟꯖꯦꯡ ꯅꯪꯒꯤ ꯈꯣꯟꯖꯦꯟꯒ ꯃꯥꯟꯅꯗꯧ ꯃꯥꯜꯂꯦ
ꯀꯅꯥ
ꯅꯪꯒꯤ ꯚꯣꯏꯁꯀ ꯅꯣꯏ ꯐꯥꯗꯔ ꯃꯥꯈꯣꯏꯒꯤꯁꯨ ꯃꯅꯥꯗꯧ ꯃꯥꯜꯂꯦꯕ ꯅꯣꯏꯒꯤ ꯏꯟꯖꯤꯟꯁꯨ ꯅ ꯌꯥꯝ ꯅꯧꯃꯜꯂꯦꯕ
ꯃꯥꯟꯅꯗꯦꯗ
ꯃꯥꯟꯅꯇꯦꯕ
ꯎꯝ ꯑꯩꯗꯤ ꯈꯣꯟ ꯌꯥꯝ ꯆꯥꯎꯕ ꯅꯦ ꯑꯩꯒꯤꯗꯤ ꯏꯃꯥ ꯈꯣꯏ